ꯇꯥꯕ꯭ꯔꯣ꯫
ꯑꯆꯥ ꯇꯥꯈ꯭ꯔꯦ ꯍꯦ ꯍꯧꯖꯤꯛ ꯐꯥꯎꯗꯤ꯫ ꯀꯅꯥꯁꯨ ꯈꯥꯝꯕ ꯌꯥꯒꯗꯧꯕ ꯃꯥꯟꯗ꯭ꯔꯦ ꯍꯧꯖꯤꯛꯇꯤ꯫
ꯍꯥꯥ꯫
ꯀꯅꯥꯁꯨ ꯈꯥꯝꯕ ꯌꯥꯒꯗꯧꯕ ꯃꯥꯟꯗ꯭ꯔꯦ꯫
ꯑꯦꯍꯍ ꯐꯖꯅ ꯁꯦꯡꯅ ꯇꯥꯈ꯭ꯔꯕꯣ꯫
ꯍꯥꯏ꯫
ꯑꯧꯖꯤꯛꯇꯤ ꯈꯥꯝꯕ ꯌꯥꯔ ꯔꯣꯏꯗ꯫
ꯑꯩꯁꯦ ꯈꯥꯝꯕ ꯌꯥꯔꯦ ꯍꯣꯏ ꯉꯁꯥꯏꯗꯩ ꯈꯥꯝꯑ ꯂꯩꯕꯅꯤꯅꯦ꯫ ꯋꯥꯔꯤ ꯅꯨꯡꯉꯥꯏꯕ ꯍꯧꯔꯦ ꯍꯥꯏꯔ ꯈꯥꯝꯑ ꯂꯩꯕ꯫ ꯀꯔꯤꯅꯣꯕ ꯍꯣꯏ꯫
ꯑꯍ ꯉꯁꯥꯏꯗꯤꯀꯣ
ꯎꯝ꯫
ꯈꯔ ꯀꯩꯅꯣ ꯉꯟꯕꯒꯤ ꯑꯣꯏꯔ ꯃꯥꯜꯂꯦ꯫
ꯑꯆꯥ꯫
ꯑꯗꯨꯗꯤ ꯈꯔ ꯊꯦꯡꯉꯦꯗꯅ ꯑꯥ ꯃꯣꯏ ꯊꯦꯡꯗꯕ ꯉꯥꯏꯕ ꯃꯥꯜꯂꯦ꯫
ꯍꯣꯏ-ꯍꯣꯏ ꯍꯧꯖꯤꯛꯀꯤ ꯀꯩꯀꯩ ꯇꯧꯔꯤꯒꯦ꯫
ꯑꯧꯖꯤꯛꯇꯤ ꯗꯨꯒꯥꯔ ꯑꯃ ꯊꯣꯛꯑꯦ꯫ ꯊꯣꯛꯑꯒ ꯋꯥꯏ ꯀꯩꯀꯥ ꯇꯩꯌꯦ ꯇꯩꯕ ꯂꯣꯏꯔꯒ ꯂꯩꯑꯦ꯫
ꯍꯥꯥ꯫
ꯆꯛꯆꯥ ꯍꯟꯖꯥꯡ ꯍꯥꯏꯕ꯭ꯔꯣ ꯍꯥꯏꯕ꯭ꯔꯣ
ꯍꯣꯏ ꯍꯣꯏ ꯍꯣꯏ ꯍꯣꯏ
ꯗ꯭ꯔꯤ ꯊꯣꯡꯗ꯭ꯔꯤꯌꯦ ꯅꯣꯏꯗꯤ ꯊꯣꯡꯉꯕꯣ
ꯑꯩꯗꯤ ꯐꯣꯏ ꯏꯃꯥꯅ ꯁꯈ꯭ꯔꯕꯅꯤꯅ ꯆ ꯂꯥꯏꯕ ꯐꯔꯦ ꯍꯥꯏꯕ ꯇꯥꯔꯦ
ꯑꯁ ꯅꯪꯉꯥꯏꯔꯦꯅꯦ ꯆꯥꯗꯤ ꯆꯥ ꯣꯏꯌꯦ
ꯀ ꯀ ꯐꯣꯁꯅ ꯂꯒꯂ
ꯍꯥꯥ
ꯍꯧꯖꯤꯛꯁꯦ ꯁꯥꯏꯀꯜ ꯊꯧꯕ ꯆꯠꯅꯔꯛꯒꯅꯦ
ꯑꯣ ꯅꯨꯡꯉꯥꯏꯅꯦ
ꯦ ꯍ ꯀꯅꯕ ꯍꯥꯏꯕ ꯇꯥꯔꯦ ꯀꯗꯥꯏ ꯃꯄꯥꯥꯟꯗ ꯑꯣꯏꯔꯝꯄꯗꯧ ꯃꯥꯜꯂꯦ
ꯁꯤꯒꯗ ꯎꯒꯗ
ꯦ ꯍꯥꯏꯥꯏ ꯄꯥꯎꯦ
ꯅ ꯈꯣꯡꯗꯣ ꯇꯞ ꯅ ꯇꯏꯌꯦ
ꯑꯩ ꯃꯍꯣ ꯇꯞꯅ ꯇꯥꯏꯌꯦꯕ ꯀꯟꯅ ꯇꯥꯈ꯭ꯔꯕꯣ ꯍꯧꯖꯤꯛꯇꯤ
ꯑꯗꯨꯖꯤꯒꯤ ꯇꯥꯔꯦ ꯍꯣꯏ ꯕꯦꯔꯥ ꯇꯧꯔꯛꯑꯗꯤ ꯌꯥꯔꯣꯏꯀꯣ
ꯈꯥꯝꯕꯗꯤ ꯈꯪꯗ꯭ꯔꯦꯅꯦꯦ ꯅꯨꯡꯉꯥꯏꯔ ꯀꯩꯗꯧꯕ ꯀꯗꯥꯏ ꯊꯔꯝꯒꯗꯧꯕ ꯃꯥꯜꯂꯦꯕ ꯂꯩꯗ ꯂꯩ ꯀꯗꯥ ꯀꯅꯦꯕ ꯍꯗ
ꯑꯩꯉꯣꯟꯗꯔꯣ
ꯍꯣꯏ ꯍꯣꯏ ꯅꯪ ꯂꯩ
ꯅꯪꯒꯤ ꯁꯥꯎꯟ ꯃꯌꯥꯝ ꯇꯥꯏꯌꯦ ꯀꯥꯏꯗꯏꯅꯣ
ꯥꯎ ꯌꯥꯝ ꯇꯥꯕ꯭ꯔꯣ ꯃꯅꯤꯡꯒꯤ ꯑꯣꯏꯅ ꯇꯥꯈ꯭ꯔꯕꯣ
ꯑ ꯇꯥꯑꯣ ꯃꯥꯂꯦꯗ
ꯍꯧꯖꯤꯛꯀꯤ ꯍꯧꯖꯤ ꯀ ꯀꯃꯥꯏ ꯆꯧꯦ
ꯤ ꯍꯣꯏ ꯍꯧꯖꯤꯛꯇꯤ ꯍꯣꯏ ꯈꯔ ꯐꯔꯦ
ꯐꯦ
ꯅꯣꯏꯒꯤ ꯁꯨꯃꯥꯡꯗ ꯁꯥꯟꯅꯕ ꯑꯣꯏꯔꯝꯒꯗꯧ ꯃꯥꯜꯂꯤꯦꯗ
ꯃꯥꯔꯒ ꯁꯦ ꯑꯩꯈꯣꯏꯒꯤ ꯀꯣꯂꯦꯖꯀꯤ ꯀꯣꯂꯦꯖꯀꯤ ꯃꯅꯨꯡꯗꯅꯤꯡꯀꯣ ꯌꯥꯝꯌꯦꯦꯕꯦꯕ ꯔꯗꯤ ꯆꯄ ꯋꯥ ꯑꯗꯨꯗꯤ ꯑꯗꯨꯃꯥꯏꯅ
ꯑꯥ
ꯔ ꯀ
ꯑꯩꯁꯦ ꯑꯩ ꯅꯪ ꯀꯩꯅꯣ ꯇꯧꯕ ꯃꯥꯜꯂꯦꯅ ꯈꯪ ꯅꯣꯏ ꯈꯨꯟꯗꯣ ꯈꯟꯒꯗꯧꯕ ꯃꯥꯜꯂꯦ ꯅꯪ ꯅꯪ ꯀꯩꯅꯣꯔꯣ ꯇꯝꯄꯥꯛꯇ ꯂꯩꯕ꯭ꯔꯣ ꯌꯨꯝ ꯑꯣꯏꯅ
ꯍꯧꯖꯤꯛ ꯍꯧꯖꯤꯛꯀꯤ ꯑꯩ ꯗꯗꯤ ꯅꯠꯇꯦ ꯍꯧꯖꯤꯛꯇꯤ ꯍꯥꯏꯕꯗꯤ ꯌꯨꯝꯗ ꯑꯩꯁꯦ ꯑ ꯔꯦꯟꯗꯤ ꯂꯩꯅꯦ ꯂꯩꯕ
ꯑꯣ ꯅꯣꯏ ꯃꯥꯒ ꯂꯩꯕ꯭ꯔꯣ
ꯍꯣꯏ ꯊ ꯑꯗꯨ ꯂꯩ
ꯑꯥ ꯑꯣꯆꯥꯥ ꯑꯗꯨꯃꯥꯏꯅ ꯇꯧꯕ꯭ꯔꯣ ꯍꯅꯦ ꯊꯕꯛ ꯇꯧꯕ ꯌꯔꯝꯅꯤꯅ
ꯊꯕꯛ ꯇꯧꯕꯒꯤ ꯅꯠꯇꯦꯗ ꯄꯨꯂꯤꯁꯇ ꯑꯗꯨꯒꯒꯨꯝꯕꯀꯣ ꯑꯗꯨꯒꯨꯝꯕꯗꯣ ꯈꯤꯇꯪ ꯀꯟꯚꯤꯅꯤꯌꯦꯟ ꯑꯣꯏꯕ ꯁ꯭ꯀꯨꯜ ꯊꯥꯕꯒꯕꯗꯣ ꯐꯅꯀꯣ
ꯎꯝ ꯑꯗꯨꯃꯥꯏꯅ ꯇꯧꯕꯅꯗꯤ ꯐꯩꯌꯦ ꯄꯨꯂꯞ ꯂꯩꯕꯅꯗꯤ
ꯄꯨꯂꯞ ꯂꯩꯕꯅꯗꯤ ꯈꯔꯕꯨ ꯍꯥꯞꯅꯤꯁꯨꯨꯝ ꯃꯁꯥ ꯃꯁꯥ ꯂꯩꯕꯁꯦ ꯊꯥꯕꯨꯗꯤ ꯐꯩꯌꯦꯕꯀꯣ ꯑꯗꯨꯁꯨ ꯈꯤꯇꯪ ꯈꯤꯇꯪ ꯒ꯭ꯌꯥꯟ ꯇꯥꯕ ꯈꯤꯇꯪ ꯋꯥꯠꯄ ꯍꯥꯏꯕ ꯇꯥꯔꯦꯁ ꯃꯤ ꯈꯔ
ꯑꯦꯁ ꯍꯔꯤꯅ ꯅꯟꯗꯤꯅ ꯭ ꯇꯝ꯭ꯔꯥꯎ
ꯍꯗꯦ
ꯇꯥꯅ ꯂꯩꯒꯗꯕꯅꯤ ꯀꯩꯀꯩ ꯍꯣꯠꯅꯔꯤ ꯄꯔꯤꯒꯦ
ꯀꯁꯨꯣ ꯍꯅ ꯊꯗꯥ ꯑꯦ ꯀꯣꯂꯦꯖ ꯔ ꯒ꯭ꯔꯦꯖꯨꯦꯁꯟ ꯂꯣꯏꯔꯒ ꯃꯥꯁꯇꯔꯁꯨ ꯇꯧꯁꯦ
ꯒꯨꯝꯕ ꯊꯥꯅꯤꯉꯥꯏ ꯍꯣꯠꯅꯔ ꯂꯩꯕ꯭ꯔꯣ
ꯑꯦꯖꯥꯝꯁꯦ ꯑꯦꯖꯥꯝ ꯆ ꯊꯕ ꯆ ꯇ꯭ꯔꯟ ꯇꯒꯗꯤꯅꯦ ꯑꯣꯏꯒꯗꯤ ꯀꯥꯏ ꯇꯔ ꯑꯗꯨꯒ ꯎ ꯑ ꯑꯩꯣꯏꯁꯨ ꯑꯣꯏꯕ ꯇꯟꯕꯒꯨꯝ
ꯑꯣ
ꯀꯣꯏꯁꯨ ꯑꯣꯏꯕ ꯆꯦꯟꯨꯣꯏ ꯑꯣꯏꯗꯕꯤ ꯑꯣꯞꯁꯟꯁꯦ ꯀ ꯐꯪꯕ꯭ꯔꯥ ꯍꯥꯏꯅ ꯀꯟꯅ ꯊꯤꯔꯤꯦ
ꯊꯕꯛ ꯇꯧꯗꯕꯤꯗ ꯄꯩꯁꯥ ꯐꯪꯕꯗꯣ ꯄꯥꯝꯃꯦ
ꯑꯁ ꯑꯁ ꯑꯗꯨꯕꯨꯗꯤ ꯐꯪꯗꯕꯩꯅꯤꯍꯦ ꯍꯣꯏ ꯑꯗꯤ ꯃꯉꯖꯔꯤ ꯌꯥꯁꯨ ꯐꯪꯗꯤ
ꯊꯕꯛꯁꯨ ꯂꯩꯔꯛꯀꯅꯤ
ꯍꯣꯏ ꯊ ꯆꯂꯣ ꯀꯃꯥꯏ ꯀꯃꯥꯏ ꯆ ꯀ ꯑꯣꯐꯇ ꯔ ꯍꯥꯏ
ꯑꯩꯁꯦ ꯈꯪꯗꯦ ꯃꯥꯁꯇꯔ ꯇꯧꯁꯤꯔꯥ ꯇꯧꯔꯣꯏꯁꯤꯔꯅ ꯈꯜꯂ ꯂꯩ ꯍꯟꯗꯛ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
ꯅꯪ ꯏꯅꯦ ꯅꯪ ꯏꯅꯦ ꯋꯥꯥꯛꯅꯔꯣ ꯀꯔꯤꯅꯣ ꯈꯔ ꯅꯨꯡꯉꯥꯏꯇ꯭ꯔꯦ
ꯀꯩꯗꯧꯕꯩꯩꯅꯣꯅꯦ ꯏꯕꯥꯅꯤ ꯀꯣꯜ ꯇꯧꯕꯗꯩ ꯌꯥꯝꯅ ꯑꯩꯈꯣꯏ ꯇꯥꯔꯛꯑꯦꯕꯀ
ꯑꯥ ꯑꯗꯨꯗꯤ ꯐꯖꯅ ꯇꯥꯔꯦ
ꯍꯥꯏ ꯍꯥꯏ ꯑꯅꯤꯣ ꯇ ꯍꯥꯝꯒꯦ ꯍꯥꯝꯦ ꯊꯝ ꯇꯧꯔꯗꯦ ꯏꯕꯣ ꯌꯥꯅ ꯇꯕꯥ
ꯑꯥ ꯑꯗꯚꯥꯏ ꯂꯩꯕꯔꯦ ꯈꯪꯗꯦ ꯑꯞꯖꯤ ꯀꯥꯟꯁꯦ
ꯑꯗꯨꯣ ꯅꯪ ꯐꯥꯏꯅꯦꯜ ꯌꯥꯌꯥꯔꯅꯦꯕ ꯀꯩꯕꯥ ꯅꯪ ꯑꯃꯨꯛ ꯍꯥꯏꯕ ꯍꯂꯛ ꯂꯣꯅꯤꯕ
ꯂꯥꯁ ꯏꯌꯔꯗ
ꯂꯥꯛꯑ ꯂꯁꯤꯌꯥ ꯇꯝꯕ ꯂꯣꯏꯔꯦ ꯍꯥꯏꯕꯗꯨꯅꯤꯀꯣ
ꯑꯥ
ꯁꯦ ꯆꯥꯎꯗꯤ
ꯇꯧꯁꯤꯔ ꯇꯧꯁꯤꯔ ꯇꯧꯔꯣꯏꯁꯤ
ꯇꯧꯁꯤꯔ ꯊꯧꯁꯤꯔ
ꯑꯥ
ꯦꯞ ꯆ ꯂꯩ ꯆꯗ ꯆꯦꯦ ꯑꯦ ꯆꯥꯟꯣ ꯑꯃꯛ
ꯑꯥ ꯑꯗꯨꯃꯥꯏꯅ ꯂꯣꯏꯅ ꯍꯥꯏꯔ ꯂꯩꯌꯦꯦ ꯈꯪꯗꯦ
ꯀꯦ ꯄꯨꯨ ꯂꯩ ꯅꯗꯤ ꯂꯩꯩꯅ ꯍꯔ
ꯑꯗꯨꯅꯦ ꯑꯗꯨ ꯀꯣꯛꯁꯨ ꯌꯥꯔꯛꯑꯔꯣꯏ ꯅꯠꯇ꯭ꯔꯥ
ꯎꯝ ꯍꯣꯏ ꯑꯦ ꯀ꯭ꯂꯥꯁ ꯆꯠꯂꯒ ꯂꯩꯕ ꯐꯥꯎꯕ ꯀꯆꯁꯨ ꯍꯥ ꯐꯥꯛꯇꯧꯁꯦ ꯃꯁꯤꯡꯁꯤꯡ ꯊꯤꯕ ꯌꯥꯏꯕ
ꯑꯗꯨꯅꯦ ꯀꯣꯛ ꯕꯦꯔꯥ ꯂꯩꯔꯦꯕ ꯍꯧꯖꯤꯛꯐꯣ ꯍꯧꯖꯤꯛꯁꯨ ꯑꯍꯟꯗꯤ ꯑꯣꯏꯗ꯭ꯔꯤ ꯑꯗꯨ ꯑꯣꯏꯔꯁꯨ ꯁꯨ ꯂꯩꯌꯦꯗꯔ
ꯍꯣꯏ ꯍꯣꯏ ꯀꯦ ꯀꯟ
ꯀꯥꯎꯒꯟꯕꯒꯤ ꯂꯥꯏꯅꯥꯗꯣ ꯍꯧꯔꯦꯕ
ꯎ
ꯍꯧꯖꯤꯛ ꯑꯃꯨꯛ ꯄꯥꯏꯦ ꯍꯣꯔꯦꯟ ꯀꯥꯎꯅꯤ ꯃꯤꯅꯤꯠ ꯃꯉꯥ ꯇꯔꯥ ꯂꯩꯔꯁꯨ ꯀꯥꯎꯅꯦꯕ ꯎꯝ
ꯆ
ꯑ ꯅꯪꯗꯤ ꯇꯧꯗꯕ꯭ꯔꯣ
ꯑꯁ ꯇꯀꯦ ꯍꯥꯏ ꯑꯗꯨ ꯑꯣ ꯑ ꯑꯗꯨꯗꯤ
ꯅꯅꯤ ꯇꯧꯗ
ꯑꯁ ꯇꯧꯋꯦ ꯑꯗꯨꯗꯤ ꯇꯧꯦ ꯚꯥꯏ ꯐꯅꯤ ꯜꯂꯤ ꯐ ꯂꯩ
ꯑꯁ ꯑꯩ ꯑꯩꯗꯤꯀꯣ ꯑꯩꯗꯤ ꯍꯦꯜꯂꯦ ꯑꯩ ꯑꯩꯅ ꯍꯦꯟꯖꯤꯜꯂꯝꯕꯅꯤ ꯁꯇꯤꯟ ꯄꯥꯏ ꯁꯇꯤꯟꯗꯣ ꯅꯣꯡꯃ ꯏꯃꯥꯕꯤꯈꯣꯏ ꯏꯃꯥꯟꯅꯕꯤ ꯍꯣꯏ ꯍꯣꯏ ꯂꯟꯆ ꯕ꯭ꯔꯦꯛ ꯊꯣꯛꯀꯦ ꯇꯧꯕ ꯑꯗꯨꯒ ꯀꯩꯅꯣ ꯇꯧꯔꯕ ꯎꯝ ꯁꯇꯤꯟꯗꯣ ꯅꯨꯡꯁꯥ ꯁꯥꯕꯅꯤꯅꯀꯣ ꯅꯨꯡꯁꯥ ꯁꯥꯕꯅꯤꯅ ꯑ ꯁꯇꯤꯟꯗꯣ ꯑꯗꯨꯝ ꯄꯨꯑꯦꯕ ꯑ ꯁ ꯇꯤꯟꯗꯣ ꯄꯨꯕꯗꯣ ꯑꯩꯗꯣ ꯑꯗꯨꯝ ꯄꯥꯏꯔ ꯂꯩꯕꯅꯦꯕ
ꯎꯝ
ꯄꯥꯏꯔ ꯂꯩꯕꯗꯣ ꯑꯩꯗꯤ ꯁꯇꯤꯟ ꯃꯥꯡꯉꯤꯅ ꯊꯤꯔꯤꯕ ꯋꯥꯥꯡꯉꯦꯅ ꯃꯅꯨꯡꯗ ꯊꯤꯒꯦꯅ ꯆꯦꯟꯁꯤꯗꯕ ꯀ ꯑꯗꯨ ꯑꯩꯉꯣꯟꯗ ꯌꯦꯡꯉ ꯅ ꯁꯤꯒ ꯇꯧꯋ ꯁ ꯄꯥꯏ ꯃꯥꯒꯤꯅ ꯀꯃꯧꯦꯅ ꯊꯤꯕ ꯆꯥꯡ ꯋꯥꯗꯨꯒꯤ
ꯣꯏ ꯐꯣꯟ ꯐꯥꯏꯔ ꯀ ꯏꯦ ꯐꯣꯟ ꯄꯥꯏꯔꯤꯉꯩꯗ ꯑꯉꯥꯡ ꯐꯝꯕ ꯀꯥꯎꯔꯒ ꯑꯉꯥꯡꯅ ꯀꯤꯅꯤꯅ
ꯑꯗꯨꯗꯒꯤ ꯍꯦꯟꯁꯤꯜꯂꯛꯄꯁꯨ ꯌꯥꯏꯑ ꯍꯧꯖꯤꯛꯇꯤ ꯈꯔ ꯀꯩꯅꯣ ꯇꯧꯔꯤꯗꯅ ꯈꯔ ꯑꯍꯟ ꯑꯣꯏꯔꯛꯑꯗꯤ ꯑꯗꯨꯗꯒꯤ ꯍꯦꯟꯖꯤꯜꯂꯛꯄꯁꯨ ꯌꯥꯏ ꯎꯄꯥꯏ ꯂꯩꯇꯦ ꯌꯥꯗꯦ ꯀꯣꯛ ꯌꯥꯗ꯭ꯔꯦ ꯍꯥꯏꯁꯦ ꯁꯤꯅꯤ ꯑꯁꯤꯗꯤ ꯂꯩꯔꯛ ꯀꯨꯏꯅ ꯇꯝꯃꯗꯤ ꯑꯣꯏꯔꯔꯣꯏꯕ ꯄꯩꯁꯥ ꯃꯥꯡꯅꯕꯅꯦꯕ ꯅꯠꯇ꯭ꯔꯣ ꯄꯩꯁꯥꯁꯨ ꯃꯥꯡꯕ ꯃꯇꯝꯁꯨ ꯃꯥꯡꯕ ꯀꯩ ꯀꯥꯟꯅꯔꯤꯒꯦ
ꯑ ꯅꯪ ꯅꯪꯗꯤ ꯗꯨꯃꯥꯏꯃꯛꯇꯤ ꯇꯧꯗꯕ꯭ꯔꯣ
ꯆꯠꯇ꯭ꯔꯤꯗ
ꯑꯩꯈꯣꯏ ꯈꯛꯇ ꯑꯣꯏꯔꯝꯅꯤꯗ ꯑꯗꯨ ꯑꯗꯨꯒꯨꯝꯕ ꯇꯧꯗꯅꯤꯡꯉꯥꯏ ꯍꯣꯠꯅꯧ
ꯍꯦ ꯍꯦ
ꯑꯩꯁꯨ ꯍꯣꯠꯇꯤ ꯍꯣꯠꯅꯕꯅꯤ ꯌꯥꯗꯦꯕ ꯐꯣꯟꯁꯨ ꯄꯥꯏ ꯐꯣꯟꯁꯨ ꯄꯥꯏ ꯄꯥꯏꯅ ꯂꯥꯛ ꯑ ꯐꯣꯟ ꯀꯥꯏ ꯊꯝꯈ꯭ꯔꯒꯦ ꯊꯤꯑꯕꯍꯧꯔꯅꯤ ꯑꯗꯨ ꯑꯗꯨꯒꯤ ꯐꯤꯕꯝ ꯌꯧꯁꯤꯜꯂꯛꯑꯦ ꯑꯩꯗꯣ
ꯅꯪ ꯂꯩꯕꯗꯤ ꯀꯗꯥꯏꯗꯅꯣ ꯅꯣꯏ ꯑ ꯍꯧꯖꯤꯛꯁꯦ ꯅꯠꯇ꯭ꯔꯒꯅꯥ
ꯈꯨꯟꯗ ꯅꯠꯇꯦ ꯏꯃꯥꯟꯅꯕꯤ ꯈꯣꯏꯗ ꯂꯩꯕ ꯍꯧꯖꯤꯛ
ꯍꯣꯏꯗ
ꯑ ꯀꯣꯏꯕ ꯆꯠꯄ ꯑꯗꯨꯝ ꯇꯧꯔ ꯂꯩꯕ
ꯍꯥꯏ ꯃꯅꯤꯄꯨꯔ ꯃꯌꯥꯏꯗ ꯂꯩꯕ꯭ꯔꯥ ꯍꯥꯏꯕꯒꯤ
ꯃꯌꯥꯏꯗ ꯂꯩ ꯃꯌꯥꯏꯒꯤ ꯃꯅꯥꯛ ꯃꯌꯥꯏ ꯃꯅꯥꯛꯇ ꯍꯥꯏꯕ ꯇꯥꯔꯦꯀꯣ
ꯃꯌꯥꯏ ꯃꯅꯥꯛꯇ ꯃꯌꯥꯏ ꯃꯛꯇꯤ ꯅꯠꯇ꯭ꯔꯦꯕ ꯑꯗꯩ ꯑꯩꯅ ꯋꯥꯛꯀꯤꯡ ꯆꯠꯂꯤꯕ ꯃꯐꯝꯗꯤ ꯅꯪ ꯈꯪꯉꯦꯅꯀꯣ
ꯑ ꯑꯩ ꯍꯣꯏ ꯑꯗꯨꯗꯤ ꯑꯗꯨꯔꯣꯝꯗꯗꯤ ꯅꯠꯇ꯭ꯔꯦ ꯇꯥꯕ꯭ꯔꯣ ꯑꯗꯨꯔꯣꯝꯗꯗꯤ ꯁꯨꯛꯅꯠ ꯅꯠꯇ꯭ꯔꯦ ꯉꯣ ꯑ ꯇꯣꯉꯥꯟꯈ꯭ꯔꯦ ꯑꯥ ꯆꯤꯡ ꯆꯠꯄꯒꯤ ꯂꯝꯕꯤꯔꯣꯝꯗ ꯑꯣꯏꯗꯣꯏꯅꯦ ꯑꯗꯨꯔꯣꯝꯒꯤꯗ ꯑꯣꯏ
ꯃꯌꯥꯏꯁꯨ ꯅꯠꯇꯕ ꯈꯪꯒꯅꯤꯗ ꯈꯪꯕꯨꯗꯤ ꯅꯪ ꯍꯧꯖꯤꯛ ꯀꯣꯛꯇ ꯊꯣꯛꯇꯕꯩꯅꯦꯕ
ꯍꯦꯍꯥ
ꯌꯥꯝ ꯈꯪꯒꯟꯕ ꯃꯐꯝ ꯑꯣꯏꯕꯅꯦꯕ
ꯑ ꯂꯣꯏꯔꯝꯗꯥꯏꯒꯤ ꯈꯔ ꯀꯨꯏꯅꯁꯨ ꯋꯥꯔꯤ ꯁꯥꯔ ꯁꯥꯕꯅꯦ ꯐꯖꯥ ꯐꯖꯕ ꯋꯥꯔꯤ ꯇꯣꯄꯤꯛ ꯀꯨꯝꯕ ꯑꯊꯤꯕꯁꯨ ꯈꯔꯥ ꯄꯨꯊꯣꯂꯛꯑꯣ
ꯑ ꯃꯊꯪ ꯃꯊꯪ ꯂꯥꯛꯀꯅꯤꯗ ꯑꯅꯤꯔꯛ ꯇꯧꯔꯕꯅꯤꯅ ꯑꯅꯤ
ꯑ ꯉꯥꯏꯈꯣ ꯉꯥꯏꯈꯣ ꯑꯅꯤ ꯑꯍꯨꯝꯒꯗꯤ ꯀꯁꯤꯀꯣ ꯑ ꯍꯥ ꯍꯥ ꯊꯦꯡꯀ꯭ꯌꯨ